ꯑꯣ ꯅꯪ ꯅꯍꯥꯟ ꯀꯩꯅꯣ ꯇꯧꯕ ꯑꯥ ꯅꯪ ꯑꯩꯈꯣꯏꯗ ꯑ ꯃꯣꯔꯤꯡꯒꯥꯗꯣ ꯆꯥꯕ ꯐꯩ ꯈꯣꯠꯂꯤ ꯁꯤꯁꯤ ꯀꯥꯟꯅꯕ ꯈꯣꯠꯄ ꯀꯥꯏꯅ ꯍꯥꯏꯔꯝꯕꯗꯣ ꯑꯗꯣ ꯀꯩ ꯀꯩ ꯂꯥꯠꯅꯩ ꯍꯥꯏꯅꯣ ꯀꯃꯥꯏ ꯇꯧꯕꯅꯣ ꯑꯩꯁꯨ ꯑꯥ ꯑꯝꯇ ꯌꯦꯡꯅꯤꯡꯉꯤꯅꯦ ꯃꯥꯏ ꯀꯥꯟꯅꯕꯁꯤꯡꯁꯤꯅ ꯀꯔꯤꯅꯣ ꯍꯥꯏꯗꯤ ꯃꯣꯔꯤꯡꯒꯥ ꯍꯥꯏꯁꯤꯗꯤ ꯑꯩꯈꯣꯏꯅꯒ ꯃꯥꯒꯤ ꯑ ꯀꯥꯡꯍꯧꯒ ꯆꯥꯟꯅꯕ ꯕꯖꯥꯔꯗꯒ ꯌꯣꯟꯕꯗꯣ ꯃꯥꯒꯤ ꯃꯥꯒꯤ ꯕꯤꯟꯁ ꯉꯁꯥꯏꯒꯤ ꯃꯥꯒꯤ ꯃꯥꯒꯤ ꯍꯋꯥꯏ ꯍꯥꯏꯗꯨꯔꯣ
ꯗ꯭ꯔꯝꯁꯇꯤꯛ ꯗ꯭ꯔꯝꯁꯇꯤꯛ
ꯗ꯭ꯔꯝꯁꯇꯤꯛ ꯃꯥꯒꯤ ꯃꯍꯩꯗꯣ ꯗ꯭ꯔꯝꯁꯇꯤꯛ ꯍꯥꯏꯗꯅ ꯑꯗꯨꯗꯣ ꯑꯗꯣ ꯃꯤꯁꯤꯡꯁꯨ ꯀꯥꯟꯅꯩ ꯀꯥꯟꯅꯩꯩꯅ ꯃꯌꯥꯝ ꯆꯥꯅꯩꯌꯦꯕ ꯑꯗꯨ ꯀꯩꯗ ꯀꯥꯟꯅꯔꯤꯅꯣꯗꯁꯨ ꯈꯪꯗꯕ ꯑꯩꯁꯦ ꯑꯗꯣ ꯅꯪꯒꯤ ꯃꯣꯔꯤꯡꯒꯥ ꯄꯥꯎꯗꯔ ꯑꯗꯨ ꯇꯧꯕ ꯑꯗꯥ ꯇꯧꯕ ꯀꯥꯏꯅ ꯌꯥꯝ ꯍꯥꯏꯔꯝꯕꯗꯣ ꯑꯗꯨ ꯀꯩꯃꯥꯏꯅ ꯇꯧꯕ ꯄꯣꯠꯅꯣ ꯑꯝꯇ ꯍꯥꯏꯔꯛꯑꯣꯗꯅ ꯈꯔ
ꯑꯩ ꯍꯥꯏꯔꯛꯀꯦꯁꯦ ꯃꯣꯔꯤꯡꯒꯥꯒꯤ ꯃꯔꯝꯗ ꯃꯣꯔꯤꯡꯒꯥꯁꯦ ꯃꯥꯁꯦ ꯌꯥꯝꯅ ꯐꯕ ꯁꯨꯄꯔ ꯐꯨꯗ ꯑꯃ ꯑꯣꯏꯌꯦꯕ ꯈꯪꯕ꯭ꯔꯥ ꯍꯥꯏꯗꯤ ꯑꯩꯈꯣꯏꯅ ꯈꯪꯗꯕꯩꯋꯥꯅꯦꯕ ꯃꯉꯣꯟꯗ ꯀꯥꯟꯅꯕ ꯃꯌꯥꯝ ꯂꯩꯌꯦꯕ ꯑꯗꯨꯒ ꯃꯥꯁꯦ ꯑꯩꯈꯣꯏꯒꯤ ꯍꯛꯆꯥꯡꯗ ꯑꯋꯥꯠꯄꯅ ꯑꯩꯈꯣꯏ ꯍꯛꯆꯥꯡꯗ ꯂꯩꯔꯤꯕ ꯑꯋꯥꯠꯄ ꯀꯩꯀꯥ ꯅ꯭ꯌꯨꯇ꯭ꯔꯤꯁꯟꯁꯨ ꯃꯥꯅ ꯃꯌꯥꯝ ꯄꯤꯌꯦ ꯃꯣꯔꯤꯡꯒꯥꯁꯦ ꯃꯣꯔꯤꯡꯒꯥꯗ ꯐꯪꯉꯤꯕ ꯚꯤꯇꯥꯃꯤꯟꯁꯦ ꯀꯩꯅꯣ ꯍꯥꯏꯔꯀꯥꯟꯗ ꯚꯤꯇꯥꯃꯤꯟ ꯑꯦ ꯚꯤꯇꯥꯃꯤꯟ ꯁꯤ ꯚꯤꯇꯥꯃꯤꯟ ꯏ ꯑꯗꯨꯝꯕ ꯂꯣꯏꯅ ꯀꯦꯜꯁꯤꯌꯝ ꯄꯣꯇꯥꯁꯤꯌꯝ ꯑꯗꯨꯒ ꯄ꯭ꯔꯣꯇꯤꯟꯁꯨ ꯌꯥꯎꯋꯦꯕ ꯑꯗꯨꯗꯤ ꯃꯥꯁꯦ ꯉꯁꯥꯏꯒꯤ ꯁꯨꯄꯔ ꯅ꯭ꯌꯨꯇ꯭ꯔꯤꯁꯟ ꯁꯨꯄꯔ ꯐꯨꯗꯅꯦ ꯍꯥꯏꯕꯗꯣ ꯃꯥꯁꯦ ꯑꯗꯨꯝ ꯌꯥꯏꯗꯅ ꯍꯥꯏꯗꯤ ꯑꯩꯈꯣꯏꯅ ꯑꯥ ꯑꯩꯈꯣꯏꯅ ꯚꯤꯇꯥꯃꯤꯟ ꯑꯦ ꯌꯥꯎꯕ ꯄꯣꯠ ꯑꯃ ꯆꯥꯕꯩ ꯃꯍꯨꯠꯇ ꯉꯁꯥꯏ ꯒꯤ ꯃꯣꯔꯦꯡꯒꯥꯥꯗꯣ ꯆꯥꯕ ꯀꯥꯟꯗ ꯚꯤꯇꯥꯃꯤꯟ ꯑꯦꯗꯨꯁꯨ ꯐꯪꯉꯅꯤ ꯚꯤꯇꯥꯃꯤꯟ ꯁꯤꯁꯨ ꯐꯪꯉꯅꯤ ꯚꯤꯇꯥꯃꯤꯟ ꯏꯁꯨ ꯐꯪꯉꯅꯤ ꯑꯗꯩ ꯀꯦꯜꯁꯤꯌꯝ ꯐꯪꯉꯅꯤ ꯄꯣꯇꯥꯁꯤꯌꯝ ꯐꯪꯉꯅꯤ ꯄ꯭ꯔꯣꯇꯤꯟꯁꯨ ꯐꯪꯗꯣꯏꯅꯦꯕ ꯍꯥꯏꯗꯤ ꯃꯣꯔꯤꯡꯒꯥ ꯈꯔ ꯆꯥꯕꯗ ꯑꯩꯈꯣꯏꯒꯤ ꯑꯥ ꯆꯥꯕ ꯑꯇꯣꯞꯄ ꯌꯥꯎꯕ ꯆꯤꯟꯖꯥꯛ ꯆꯤꯟꯖꯥꯛ ꯆꯥꯔꯥ ꯂꯩꯗꯣꯏ ꯃꯍꯨꯠꯇ ꯃꯣꯔꯤꯡꯒꯥꯥꯗꯣ ꯆꯥꯕ ꯀꯥꯟꯗ ꯃꯥꯒꯤ ꯀꯥꯟꯅꯕꯗꯣ ꯑꯃꯨꯛꯇꯪꯗ ꯐꯪꯗꯣꯏꯅꯦꯕ ꯑꯗꯨꯏꯅꯦꯕ ꯃꯥꯁꯦ ꯁꯨꯄꯔ ꯐꯨꯗ ꯑꯅ ꯈꯪꯅꯩꯁꯦ
ꯎꯝ
ꯑꯗꯨꯒ ꯃꯣꯏꯔꯤꯡꯒꯥꯗ ꯈ꯭ꯋꯥꯏꯗꯒꯤ ꯃꯊꯧ ꯇꯧꯔꯤꯖꯦ ꯃꯥꯉꯣꯟꯗ ꯌꯥꯝꯅ ꯌꯥꯎꯔꯤꯕ ꯄꯣꯠꯁꯦ ꯀꯩꯀꯩꯅꯣ ꯍꯥꯏꯔꯀꯥꯟꯗ ꯑꯦꯟꯇꯤ ꯑꯣꯛꯁꯤꯗꯦꯟꯁ ꯑꯗꯒꯤ ꯕ꯭ꯂꯠ ꯁꯨꯒꯔ ꯀꯟꯇ꯭ꯔꯣꯜ ꯇꯧꯕ
ꯎꯝ ꯅꯪ ꯁꯨꯃꯥꯏꯅ ꯍꯥꯏꯗꯤ ꯐꯗꯧꯅꯦ ꯍꯥꯏꯗꯤ ꯑꯌꯥꯝꯕꯅ ꯃꯩꯇꯩꯂꯣꯟꯗ ꯍꯥꯏꯗꯤ ꯕ꯭ꯂꯠ ꯁꯨꯒꯔ ꯀꯟꯇ꯭ꯔꯣꯜ ꯇꯧꯕ ꯍꯥꯏꯗꯤ ꯏꯒꯤ ꯈꯣꯡ ꯌꯦꯟꯗꯣ ꯃꯥꯅ ꯎꯝ
ꯍꯥ ꯑꯥ ꯑꯍꯥꯟꯕꯗ ꯁꯦ ꯍꯥꯏꯒꯦꯁꯦ ꯑꯍꯣꯏ ꯑ ꯑꯦꯟꯁꯤ ꯑꯦꯟꯇꯤ ꯑꯣꯛꯁꯤꯗꯦꯟꯁ ꯍꯥꯏꯁꯦ ꯀꯩꯅꯣ ꯍꯥꯏꯔꯀꯥꯟꯗ ꯑꯥ ꯑꯩꯈꯣꯏꯒꯤ ꯁꯦꯜꯖꯤꯡ ꯗꯦꯝ ꯗꯦꯃꯦꯖ ꯇꯧꯕ ꯁꯦꯜꯖꯤꯡ ꯃꯥꯡꯊꯔꯛꯄ ꯑꯗꯒꯤ ꯁꯦꯜ ꯁꯤꯔꯛ ꯔꯛꯄ ꯀꯥꯟꯗ ꯁꯦꯜꯖꯦ ꯄ꯭ꯔꯣꯇꯦꯛ ꯇꯧꯅꯕꯒꯤꯗꯃꯛꯇ ꯑ ꯁꯤꯖꯤꯟꯅꯕ ꯍꯥꯏꯗꯤ ꯑ ꯁꯦꯜꯖꯤꯕꯨ ꯃꯄꯥꯟ ꯀꯪ ꯀꯪꯍꯜ ꯍꯥꯟꯅ ꯀꯜꯍꯟꯕꯗ ꯃꯇꯦꯡ ꯄꯥꯡꯉꯤꯗꯨꯅꯦꯕ ꯑꯦꯟꯇꯤ ꯑꯣꯛꯁꯤꯗꯦꯟ ꯍꯥꯏꯖꯦ ꯁꯤꯁꯦ ꯑꯩꯈꯣꯏꯅ ꯃꯣꯔꯤꯡꯒꯥ ꯆꯥꯕꯗꯒꯤ ꯐꯪꯉꯦꯕ ꯑꯗꯨꯗꯒꯤ ꯑꯃꯨꯛ ꯉꯁꯥꯏꯒꯤ ꯕ꯭ꯂꯠ ꯁꯨꯒꯔ ꯀꯟꯇ꯭ꯔꯣꯜ ꯍꯥꯏꯁꯤꯅ ꯉꯁꯥꯏꯒꯤ ꯑꯩꯈꯣꯏꯒꯤ ꯕꯤ ꯄꯤ ꯍꯥꯏ ꯕꯤ ꯄꯤ ꯑꯗꯒꯤ ꯍꯥꯏ ꯕꯤ ꯄꯤꯒꯨꯝꯕ ꯕꯤ ꯄꯤ ꯂꯩꯕ ꯀꯥꯡꯒꯨꯖꯦ ꯀꯟꯇ꯭ꯔꯣꯜ ꯇꯧꯗꯣꯏꯅꯦꯕ ꯃꯥꯅ
ꯎꯝ
ꯑꯗꯨꯗ ꯉꯁꯥꯏꯒꯤ ꯁꯤꯁꯦ ꯆꯥꯕ ꯀꯥꯟꯗ ꯉꯁꯥꯏꯒꯤ ꯑꯩꯈꯣꯏꯒꯤ ꯗꯥꯏꯕꯤꯇꯤꯁ ꯂꯩꯕ ꯑꯗꯒꯤ ꯕꯤ ꯄꯤ ꯋꯥꯡꯕ ꯑꯩꯈꯣꯏꯒꯤ ꯍꯧꯖꯤꯛꯀꯥꯟꯒꯤ ꯑꯍꯟꯖꯤꯡ ꯅꯍꯥꯖꯤꯡꯗꯁꯨ ꯑꯗꯨꯝ ꯇꯧꯅꯔꯦ ꯆꯍꯤ ꯅꯤꯐꯨ ꯍꯦꯜꯂꯛꯑꯀꯥꯟꯗ ꯑꯗꯨꯃꯥꯏꯅ ꯑꯗꯨꯃꯥꯏꯅ ꯇꯧꯕ ꯑꯗꯒꯤ ꯑꯗꯨꯃꯥꯏꯅ ꯕꯤ ꯕꯤꯄꯤ ꯋꯥꯡꯕ ꯌꯥꯝ ꯌꯥꯎꯅꯔꯦꯕ ꯍꯧꯖꯤꯛꯀꯥꯟꯗꯤ ꯑꯩꯈꯣꯏꯒꯤ ꯂꯥꯏꯞ ꯏꯁꯇꯥꯏꯜꯖꯦ ꯂꯣꯏ ꯆꯦꯟꯖ ꯇꯧꯔꯛꯄꯒꯤ ꯃꯇꯨꯡ ꯏꯟꯅ
ꯑꯩꯈꯣꯏꯒꯤ ꯄꯨꯟꯁꯤ ꯃꯍꯤꯡꯁꯦ ꯍꯣꯡꯉꯛꯄꯩ ꯃꯇꯨꯡ ꯏꯟꯅ ꯀꯣ
ꯑꯥ ꯍꯥꯟꯅꯗꯤ ꯑꯍꯟꯁꯤꯡꯁꯦ ꯋꯥ ꯋꯥꯅ ꯊꯕꯛ ꯁꯨꯔꯒ ꯑꯐꯪꯕ ꯈꯔ ꯆꯥꯔꯒ ꯑꯗꯨꯃꯥꯏꯅ ꯂꯩꯔꯕ ꯑꯗꯨꯅ ꯂꯩꯅꯥ ꯇꯤꯟꯅꯥꯁꯦ ꯄꯥꯛ ꯂꯥꯛꯄ ꯉꯝꯃꯝꯗꯦꯕ ꯍꯧꯖꯤꯛꯇꯤ ꯅꯍꯥꯁꯤꯡ ꯑꯣꯏꯒꯦꯔꯥ ꯑꯍꯟꯁꯤꯡ ꯑꯣꯏꯒꯦꯔꯥ ꯂꯥꯏꯞ ꯏꯁꯇꯥꯏꯜꯁꯦ ꯅꯨꯡꯉꯥꯏꯈꯠꯂꯛꯄꯒꯤ ꯃ ꯃꯇꯨꯡꯏꯟꯅ ꯊꯕꯛꯁꯨꯨ ꯁꯨ ꯔꯦ ꯍꯨꯃꯥꯡ ꯁꯨꯡꯗꯥ ꯇꯥꯗ꯭ꯔꯦ ꯑꯗꯨꯝ ꯑꯍꯥꯎ ꯑꯍꯥꯎ ꯆꯥꯔꯒ ꯐꯃꯨꯡꯗ ꯈꯔ ꯇꯨꯝꯖꯟ ꯑꯗꯨꯃꯥꯏꯅ ꯂꯩꯕꯒꯤ ꯍꯧꯖꯤꯛꯁꯦ ꯂꯥꯏꯅꯥ ꯃꯌꯥꯝ ꯐꯣꯝ ꯇꯧꯕ ꯍꯧꯔꯦꯕ ꯑꯗꯨꯒꯤ ꯃꯔꯝꯅ ꯉꯁꯥꯏꯒꯤ ꯑꯩꯈꯣꯏꯅ ꯃꯣꯔꯤꯡꯒꯥꯁꯤꯗ ꯌꯥꯎꯔꯤꯕ ꯕꯤ ꯄꯤ ꯀꯟꯇ꯭ꯔꯣꯜ ꯕ꯭ꯂꯗ ꯁꯨꯒꯔ ꯀꯟꯇ꯭ꯔꯣꯜꯖꯦ ꯁꯤꯖꯦ ꯆꯥ ꯁꯤꯖꯦ ꯃꯣꯔꯤꯡꯒꯥꯖꯦ ꯆꯥꯕ ꯀꯥꯟꯗ ꯃꯥꯅ ꯀꯟꯇ꯭ꯔꯣꯜ ꯇꯧꯕ ꯉꯝꯃꯦꯕ ꯍꯥꯏꯗꯤ ꯕꯤ ꯄꯤ ꯋꯥꯡꯈꯠꯂꯛꯀꯗꯕꯖꯦ ꯃꯥꯅ ꯋꯥꯡꯈꯠꯍꯟꯗꯕ ꯍꯥꯏꯗꯤ ꯃꯣꯔꯦꯡꯀꯥ ꯅꯨꯡꯇꯤꯒꯤ ꯑꯩꯈꯣꯏꯅ ꯑꯗꯨꯝ ꯆꯥꯔꯛꯄ ꯀꯥꯟꯗ
ꯑꯗ ꯃꯣꯔꯦꯡꯒ ꯆꯥꯕ ꯍꯥꯏꯁꯦ ꯀꯃꯥꯏꯅ ꯆꯥꯗꯣꯏꯅꯣ ꯋꯥ ꯍꯥꯢꯗꯤ ꯀ ꯆꯥꯕ ꯍꯥꯏꯖꯦ ꯀꯃꯥꯢ ꯃꯥꯢ ꯍꯩꯗꯨꯔꯥ ꯅꯠꯇ ꯑꯗꯨꯒ ꯅꯪꯅ ꯑꯃ ꯍꯥꯏ ꯗꯤ ꯑꯩꯈꯣꯏꯒꯤ ꯎꯝ ꯕꯖꯥꯔꯗꯩꯒ ꯂꯩꯕ ꯄꯥꯎꯗꯔ ꯑꯃ ꯂꯩꯗꯅ ꯁꯄ꯭ꯂꯤꯃꯦꯟ ꯍꯥꯏꯕ꯭ꯔꯥ ꯀꯔꯤꯅꯣ ꯃꯍꯤ ꯍꯦꯛ ꯑꯃ ꯇꯧꯕꯗꯣ ꯑꯗꯣ ꯅꯪ ꯆꯥꯕ ꯆꯥꯕ ꯍꯥꯏꯁꯦ ꯆꯥꯕ ꯆꯥꯕ ꯍꯥꯏꯁꯦ ꯃꯥꯒꯤ ꯗ꯭ꯔꯝꯁ ꯊꯤꯛꯇꯣ ꯆꯥꯕꯗꯨꯔꯥ ꯅꯠꯇ꯭ꯔꯒ ꯃꯥꯒꯤ ꯃꯅꯥ ꯆꯥꯗꯣꯏꯕ꯭ꯔꯥ ꯀꯔꯤꯅꯣ ꯃꯍꯤ ꯊꯛꯇꯧꯔꯤꯕ꯭ꯔꯥ ꯍꯥꯏꯕꯗꯣ ꯐꯖꯅ ꯁꯨꯒꯥꯏꯅ ꯑꯝꯇ ꯍꯥꯏꯔꯛꯑꯣ
ꯃꯔꯤꯡꯒꯥꯒꯤ ꯄꯥꯝꯕꯤꯁꯤꯗ ꯌꯥꯎꯔꯤꯕꯁꯦ ꯃꯥꯒꯤ ꯃꯅꯥ ꯆꯥꯔꯁꯨ ꯌꯥꯏ ꯃꯥꯒꯤ ꯁꯦꯒꯤ ꯗ꯭ꯔꯝ ꯏꯁꯇꯤꯛꯇꯣ ꯆꯥꯔꯁꯨ ꯌꯥꯏ ꯀꯩꯒꯤꯅꯣ ꯍꯥꯏꯔꯗꯤ ꯃꯅꯥꯁꯤꯅ ꯀꯃꯥꯏꯅ ꯆꯥꯅꯤ ꯍꯥꯏꯔ ꯀꯥꯟꯁꯤꯗ ꯑꯩꯈꯣꯏꯅ ꯍꯧꯖꯤꯛ ꯃꯥꯔꯀꯦꯠꯇ ꯐꯪꯉꯤꯕ ꯃꯅꯥꯖꯤꯡꯖꯦ ꯄꯥꯎꯗꯔ ꯑꯣꯏꯅ ꯐꯪꯉꯦꯕ ꯄꯥꯎꯗꯔꯁꯦ ꯀꯃꯥꯏꯅ ꯇꯧꯔꯤꯅꯣ ꯍꯥꯏꯔ ꯀꯥꯟꯗ ꯃꯣꯏꯅ ꯍꯥꯔꯚꯦꯁ ꯇꯧꯔ ꯃꯇꯨꯡꯗ
ꯅꯪꯗꯣ ꯁꯨꯃꯥꯏꯅ ꯍꯥꯏꯌꯣ ꯍꯥꯏꯕ ꯍꯥꯔꯚꯦꯁ ꯇꯧꯕꯗꯣ ꯍꯥꯏꯅꯣ ꯍꯥꯏꯕ ꯂꯣꯛꯄ ꯍꯥꯏꯌꯣꯄ ꯐꯖꯅ ꯍꯥꯏꯗꯤ ꯂꯣꯟꯗꯣ ꯀꯩꯅꯣ ꯂꯣꯟꯌꯥꯟ ꯌꯥꯝꯅ ꯀꯩꯅꯣ ꯇꯧꯔꯦꯕ ꯑꯌꯥꯝꯕꯅ ꯑꯩꯈꯣꯏ ꯑꯩꯅ ꯑꯩ ꯑꯩꯅ ꯍꯥꯏꯁꯤꯅꯅꯦ ꯑꯩꯁꯦ ꯒ꯭ꯌꯥꯟ ꯇꯥꯕ ꯋꯥꯠꯂꯦꯕ ꯅꯪꯅ ꯑꯦ ꯏꯪꯂꯤꯁꯇ ꯍꯥꯏꯕꯗꯣ ꯑꯩ ꯒ꯭ꯌꯥꯟ ꯇꯥꯕ ꯋꯥꯠꯂꯦꯕ ꯑꯩꯅ ꯒ꯭ꯌꯥꯟ ꯇꯥꯗꯕ ꯃꯑꯣꯡꯗꯣ ꯃꯩꯇꯩꯂꯣꯟꯗ ꯑꯣꯏꯅ ꯍꯥꯏꯔꯛꯑꯣꯕ
ꯑꯣ ꯑꯍꯥꯟꯕꯗ ꯃꯣꯔꯤꯡꯒꯥꯖꯦ ꯑꯩꯈꯣꯏꯅ ꯀꯩꯅꯣꯗꯒꯤ ꯃꯥꯒꯤ ꯐ꯭ꯔꯥꯝꯗꯒꯤ ꯊꯥꯔꯒ ꯂꯣꯛꯄ ꯀꯥꯟꯗ ꯂꯣꯛꯑꯅꯦꯕ ꯂꯣꯛꯄ ꯍꯥꯏꯗꯤ ꯃꯥꯖꯦ ꯁꯤꯖꯟꯅꯤꯡ ꯃꯇꯝ ꯂꯩꯇꯦ ꯃꯥꯗꯤ ꯑꯗꯨꯝ ꯃꯅꯥꯁꯦ ꯑꯍꯥꯟꯕꯗ ꯃꯥꯒꯤ ꯑ ꯃꯍꯩ ꯄꯥꯜꯂꯛꯄ ꯀꯥꯟꯁꯤꯗ ꯑꯩꯈꯣꯏꯅ ꯃꯍꯩꯗꯨꯁꯨ ꯍꯦꯛꯑꯒ ꯁꯤꯖꯤꯟꯅꯒꯦꯁꯨ ꯌꯥꯔꯦ ꯑꯩꯈꯣꯏ ꯁ꯭ꯋꯥꯏꯗꯁꯨ ꯑꯗꯨꯝ ꯑꯗꯨꯒꯤ ꯃꯍꯩꯗꯣ ꯆꯥꯅꯩꯌꯦꯕꯀꯣ ꯑꯗꯨ ꯉꯁꯥꯏꯒꯤ ꯃꯅꯥꯖꯦ ꯍꯦꯛ ꯇꯣꯛꯑ ꯃꯇꯨꯡꯗ ꯃꯅꯥꯁꯦ ꯍꯦꯛꯇꯣꯛꯑ ꯃꯇꯨꯡꯗ ꯑꯩꯈꯣꯏꯅ ꯅꯨꯡꯁꯥ ꯐꯪꯍꯟꯗꯕꯤꯗ ꯀꯪꯍꯟꯕ ꯍꯥꯏꯇꯥꯔꯦꯅꯦ ꯑ ꯅꯨꯃꯤꯠ ꯅꯨꯃꯤꯠꯇ ꯐꯧꯗꯣꯛꯇꯕꯤꯗ ꯏꯃꯨꯡꯒꯨꯝꯕ ꯅꯠꯇ꯭ꯔꯒ ꯅꯨꯡꯁꯥ ꯐꯪꯗꯕ ꯃꯐꯝꯗ ꯀꯪꯍꯜꯂꯒ ꯃꯥꯒꯤ ꯌꯨꯝ ꯃꯅꯥꯗꯣ ꯀꯪꯊꯔꯛ ꯀꯅꯦꯕ ꯑꯗꯨꯒ ꯑꯩꯈꯣꯏꯅ ꯑꯗꯨꯗ ꯒ꯭ꯔꯥ ꯀꯩꯅꯣꯅꯦꯕ ꯑꯥ ꯇꯛꯈꯥꯏꯗꯣꯏꯅꯦꯕ ꯇꯛꯈꯥꯏꯔꯒ ꯃꯀꯨꯞ ꯇꯥꯅ ꯇꯛꯈꯥꯏꯔꯒ ꯑꯩꯈꯣꯏꯅ ꯑꯗꯨꯒꯤ ꯃꯐꯣꯟ ꯇꯥꯍꯜꯂ ꯃꯇꯨꯡꯗ ꯑꯗꯨꯒꯤ ꯃꯐꯣꯟꯗꯣ ꯑꯩꯈꯣꯏꯅ ꯏꯁꯤꯡ ꯂꯨꯝꯕꯨ ꯂꯨꯝꯕꯨ ꯁꯥꯕ ꯍꯥꯞꯄꯒ ꯁꯤꯖꯤꯟꯅꯔꯁꯨ ꯌꯥꯏ ꯑꯗꯨꯒꯤ ꯑꯗꯨꯒꯤ ꯃꯈꯜ ꯑꯃ ꯂꯩꯔꯦ ꯑꯗꯨꯒ ꯑꯃꯗꯨꯅ ꯀꯃꯥꯏꯅ ꯇꯧꯌꯦ ꯍꯥꯏꯔꯀꯥꯟꯗ ꯉꯁꯥꯏꯒꯤ ꯑꯩꯈꯣꯏꯒꯤ ꯃꯍꯩꯗꯣ ꯃꯍꯩꯁꯦ ꯑꯩꯈꯣꯏꯅ ꯃꯣꯂꯣꯛ ꯃꯦꯠꯂꯒ ꯆꯥꯔꯁꯨ ꯌꯥꯏ ꯀꯥꯡꯉꯨ ꯇꯧꯔꯒ ꯆꯥꯅꯔꯁꯨ ꯌꯥꯏꯕ ꯑꯗꯨꯃꯥꯏꯅ ꯑꯌꯥꯝꯕꯅ ꯍꯧꯖꯤꯛ ꯃꯣꯔꯤꯡꯒꯥꯁꯦ ꯆꯥꯔꯤꯕ ꯃꯑꯣꯡꯁꯦ ꯀꯃꯥꯏ ꯆꯥꯒꯦ ꯍꯥꯏꯔ ꯀꯥꯟꯗ ꯉꯁꯥꯏꯒꯤ ꯃꯅꯥꯗꯣ ꯑ ꯀꯪꯍꯜꯂꯒ ꯃꯅꯥ ꯀꯪꯍꯜꯂ ꯃꯇꯨꯡꯗ ꯐꯧꯗꯣꯛꯑꯒ ꯃꯥꯒꯤ ꯃꯐꯣꯟꯗꯒꯤ ꯑ ꯃꯐꯣꯟꯗꯣ ꯏꯁꯤꯡꯗ ꯍꯥꯞꯆꯤꯜꯂꯒ ꯁꯤꯖꯤꯟꯅꯕꯗꯨꯅꯦꯕ ꯑꯌꯥꯝꯕꯅ ꯍꯧꯖꯤꯛ ꯇꯧꯅꯩꯖꯦ
ꯑꯗꯩ ꯃꯅꯥꯗꯣ ꯇꯛꯈꯥꯏꯔꯒ ꯄꯥꯎꯗꯔ ꯇꯥꯍꯜꯂ ꯃꯇꯨꯡꯗ ꯄꯦꯀꯦꯖꯤꯡ ꯍꯥꯏꯗꯤ ꯄꯦꯀꯦꯠꯇ ꯍꯥꯞꯇꯣꯏꯅꯦꯕ
ꯑ ꯕꯦ ꯑꯗꯨꯅ ꯃꯥꯔꯀꯦꯠꯇ ꯌꯧꯕ ꯄꯣꯠꯅꯦꯕ ꯃꯥꯔꯀꯦꯠꯇꯒꯤ ꯂꯩꯔꯛꯄ ꯀꯥꯟꯗ ꯄꯦꯛꯀꯦꯠꯇ ꯑꯗꯨꯝ ꯂꯥꯛꯑꯅꯦꯕ
ꯎꯝ ꯑꯩꯈꯣꯏ ꯌꯨꯝꯗ ꯇꯧꯖꯕ ꯌꯥꯕꯁꯦ ꯅꯪꯅ ꯍꯥꯏ ꯃꯑꯣꯡꯁꯤꯅ
ꯑ ꯇꯧꯕ ꯌꯥꯕꯖꯦ ꯍꯧꯖꯤꯛꯀꯤ ꯑꯃꯥꯏꯅ ꯃꯥꯒꯤ ꯀꯪꯍꯜꯂ ꯃꯇꯨꯡꯗ ꯇꯛꯈꯥꯏꯔꯅꯤ ꯇꯛꯈꯥꯏꯔꯒ ꯄꯥꯎꯗꯔ ꯇꯥꯍꯜꯂ ꯃꯇꯨꯡꯗ ꯄꯥꯎꯗꯔꯁꯦ ꯑꯩꯈꯣꯏꯅ ꯑ ꯌꯨꯝꯗꯗꯤ ꯄꯦꯀꯦꯠ ꯑꯣꯏꯅꯗꯤ ꯁꯤꯖꯤꯟꯅꯔꯣꯏꯗꯅ ꯍꯥꯏꯗꯤ ꯄꯦꯀꯦꯠꯇ ꯍꯥꯜꯂꯛꯑꯔꯣꯏꯕ ꯀꯣꯛꯇꯥ ꯑꯃꯗꯅ ꯀꯩꯅꯣꯝ ꯍꯥꯟꯖꯜꯂ ꯊꯃꯅꯦꯕ ꯑꯗꯨꯃꯥꯏꯅ ꯁꯤꯟꯅꯩ ꯑꯗꯨꯃꯥꯏꯅ ꯌꯨꯝꯗ ꯁꯤꯖꯤꯟꯅꯔꯁꯨ ꯌꯥꯏꯑꯕ ꯑꯗꯨꯗꯤ ꯑꯩꯈꯣꯏꯒꯤ ꯏꯁꯥ ꯏꯁꯥꯏ ꯌꯨꯝꯗ ꯂꯩꯖꯔꯦꯕ ꯍꯥꯏꯗꯤ ꯄꯥꯎꯗꯔꯗꯨ ꯁꯤꯖꯤꯟꯅꯕ ꯍꯩꯅꯔꯒꯅ ꯄꯥꯎꯗꯔ ꯁꯤꯟꯅꯔꯅꯤ ꯑꯗꯨꯒ ꯃꯍꯩꯗꯣ ꯆꯥꯕ ꯍꯩꯅꯔꯒꯅ ꯃꯍꯩꯗꯣ ꯑꯗꯨꯝ ꯆꯥꯔꯅꯤ ꯑꯗꯨꯃꯥꯏꯅ ꯇꯧꯔꯒ ꯑꯩꯈꯣꯏꯅ ꯁꯤꯖꯤꯟꯅꯗꯣꯏꯅꯦꯕ ꯃꯣꯔꯤꯡꯒꯥꯖꯦ ꯑꯗꯨꯒ ꯑꯍꯥꯟꯕꯗ ꯑꯁ ꯉꯁꯥꯏꯒꯤ ꯑꯦꯟꯇꯤ ꯑꯣꯛꯁꯤꯖꯦꯟꯁ ꯂꯩꯈꯔꯦ ꯑꯗꯒꯤ ꯕ꯭ꯂꯗꯁ ꯁꯨꯒꯔ ꯃꯊꯪꯁꯤꯅ ꯏꯃꯨꯟ ꯕꯨꯁꯅꯦꯕ ꯏꯃꯨꯟ ꯕꯨꯁꯁꯤꯅ ꯇꯧꯗꯣꯏꯁꯦ ꯀꯩꯅꯣ ꯍꯥꯏꯔꯀꯥꯟꯗ ꯑꯩꯈꯣꯏꯒꯤ ꯑꯩꯈꯣꯏꯒꯤ ꯏꯃꯨꯟ ꯁꯤꯁꯇꯦꯝꯁꯦ ꯑꯩꯈꯣꯏꯒꯤ ꯏꯃꯨꯟ ꯁꯤꯁꯇꯦꯝꯁꯦ ꯃꯄꯥꯡꯒꯜ ꯁꯣꯟꯊꯔꯛꯄ ꯀꯥꯟꯗ ꯉꯁꯥꯏꯒꯤ ꯏꯃꯨꯟ ꯕꯨꯁ ꯍꯥꯏꯕ ꯃꯥꯒꯤ ꯏꯃꯨꯟ ꯕꯨꯁꯁꯤꯅ ꯇꯧꯗꯣꯏꯁꯦ ꯀꯩꯅꯣ ꯍꯥꯏꯔꯀꯥꯟꯗ ꯃꯣꯔꯤꯡꯒꯥꯁꯦ ꯆꯥꯥꯁꯜꯂꯀꯥꯟꯗ ꯃꯣꯔꯤꯡꯒꯥꯗ ꯌꯥꯎꯔꯤꯕ ꯃꯥꯒꯤ ꯑꯥ ꯀꯩꯅꯣ ꯃꯌꯥꯝꯁꯤꯅ ꯍꯥꯏ ꯇꯔꯦꯅꯦ ꯃꯥꯒꯤ ꯃꯤꯅꯔꯦꯟ ꯑꯗꯒꯤ ꯑꯥ ꯄ꯭ꯔꯣꯇꯤꯟ ꯑꯣꯏꯒꯦꯔꯥ ꯄꯣꯇꯥꯁꯤꯌꯝ ꯑꯣꯏꯒꯦꯔꯥ ꯃꯥꯒꯤ ꯃꯆꯜ ꯃꯌꯥꯝꯁꯤꯅ ꯑꯩꯈꯣꯏꯒꯤ ꯉꯁꯥꯏꯒꯤ ꯏꯃ꯭ꯌꯨꯟ ꯑꯩꯈꯣꯏꯒꯤ ꯏꯃ꯭ꯌꯨꯟ ꯁꯤꯁꯇꯦꯝ ꯍꯛꯆꯥꯡꯗ ꯌꯥꯎꯔꯤꯕ ꯑꯩꯈꯣꯏꯒꯤ ꯑꯥ ꯂꯩꯅꯥ ꯇꯤꯟꯅꯥ ꯉꯥꯛꯊꯣꯛꯅꯕ ꯏꯃ꯭ꯌꯨꯟ ꯁꯤꯁꯇꯦꯝ ꯌꯥꯎꯖ ꯁꯤꯁꯦ ꯃꯄꯥꯡꯒꯜ ꯃꯥꯅ ꯀꯟꯒꯠꯍꯟꯗꯣꯏꯅꯦꯕ
ꯎꯨꯝ
ꯑꯗꯨꯒ ꯃꯄꯥꯡꯒꯜ ꯀꯟꯈꯠꯍꯜꯂ ꯃꯇꯨꯡꯗ ꯃꯥꯅ ꯆꯪꯉꯛꯀꯗꯕ ꯑꯥꯎꯠꯁꯥꯏꯗꯔ ꯍꯥꯏ ꯇꯥꯔꯦ ꯑꯇꯣꯞꯄ ꯂꯩꯥꯅꯥ ꯇꯤꯟꯅꯥ ꯆꯪꯉꯛꯀꯗꯕ ꯑꯩꯈꯣꯏꯒꯤ ꯍꯛꯆꯥꯡꯗ ꯆꯪꯉꯛꯀꯗꯕ ꯂꯩꯅꯥ ꯇꯤꯟꯅꯥꯁꯦ ꯃꯥ ꯂꯣꯏ ꯉꯥꯛꯊꯣꯛꯇꯣꯏꯅꯦꯕ
ꯎꯝ
ꯑꯗꯨꯃꯥꯏꯅ ꯇꯧꯗꯅ ꯃꯔꯤꯡꯒꯥꯖꯦ ꯎꯝ ꯁꯤꯟꯅꯩꯌꯦꯕꯀꯣ ꯍꯥꯏꯗꯤ ꯑꯩꯈꯣꯏꯒꯤ ꯃꯥꯒꯤ ꯀꯥꯟꯅꯕꯁꯤꯡꯅꯦ ꯑꯗꯨ ꯃꯣꯔꯤꯡꯒꯥꯖꯦ ꯀꯩꯅꯣꯅꯦ ꯃꯈꯟ ꯑꯩꯈꯣꯏꯅ ꯑꯍꯨꯝ ꯊꯣꯛꯅ ꯁꯦꯝ ꯍꯥꯏꯗꯤ ꯁꯤꯖꯤꯟꯅꯕ ꯌꯥꯏꯌꯦꯕ
ꯎꯝ
ꯍꯥꯏꯗꯤ ꯑꯍꯥꯟꯕꯗ ꯃꯥꯒꯤ ꯉꯁꯥꯏꯒꯤ ꯗ꯭ꯔꯝꯁꯇꯤꯛ ꯍꯥꯏꯅꯕ ꯑꯃ ꯂꯩꯔꯦ ꯗ꯭ꯔꯝ ꯏꯁꯇꯤꯛꯁꯤꯅ ꯑꯩꯈꯣꯏꯅ ꯑꯩꯈꯣꯏ ꯃꯅꯤꯄꯨꯔꯗ ꯍꯥꯏꯔꯒꯗꯤ ꯃꯉꯣꯟꯗ ꯀꯥꯟ ꯃꯅꯤꯄꯨꯔꯗ ꯍꯥꯏꯔꯒꯗꯤ ꯗ꯭ꯔꯝ ꯏꯁꯇꯤꯛꯅ ꯇꯧꯔꯤꯁꯦ ꯀꯩꯅꯣ ꯍꯥꯏꯔꯀꯥꯟꯗ ꯏꯔꯣꯝꯕ ꯆꯥꯕꯒꯨꯝꯕ ꯑꯗꯒꯤ ꯀꯥꯡꯁꯣꯏ ꯆꯥꯕꯒꯨꯝꯕ
ꯗ ꯗ꯭ꯔꯝ ꯏ꯭ꯁꯇꯤꯛꯇꯣ ꯑꯩꯈꯣꯏꯒꯤ ꯑꯩꯒꯤ ꯃꯅꯤꯄꯨꯔꯒꯤ ꯂꯣꯟꯗꯥꯗ ꯃꯃꯤꯡ ꯑꯃꯁꯨ ꯊꯣꯟꯕꯒꯨꯝ ꯇꯧꯗꯥꯏꯅꯦ
ꯑꯥ ꯃꯅꯤꯄꯨꯔꯗ ꯊꯣꯟꯕꯗꯣ ꯎ ꯃꯅꯤꯄꯨꯔꯒꯤꯗꯣ ꯀꯩꯅꯣꯝ ꯍꯥꯏꯕꯅꯤꯅꯦ ꯃꯔꯣꯡꯒꯥꯗꯣ ꯀꯩꯅꯣꯝ ꯀꯥꯎꯈ꯭ꯔꯦꯅꯦ
ꯑꯗꯨ ꯃꯃꯤꯡ ꯑꯃꯗꯤ ꯊꯣꯜꯂꯤ ꯅꯠ ꯑꯟꯇ꯭ꯔꯥ ꯃꯅꯤꯄꯨꯔꯒꯤ ꯂꯣꯟꯗ
ꯑꯥ ꯃꯃꯤꯡ ꯑꯃꯗꯤ ꯂꯩꯕꯅꯦ
ꯁꯟ ꯁꯟꯗꯅ ꯍꯥꯏꯕ꯭ꯔꯣ
ꯔꯠ ꯁꯟꯗꯅꯥ ꯍꯣꯏ ꯑꯗꯨꯃꯥꯏꯅꯗꯤ ꯍꯧꯋꯦꯕ ꯑꯗꯨꯒ ꯁꯟꯗꯅꯥꯗꯤ ꯗꯥꯏꯔꯦꯛ ꯑꯣꯏꯔꯝꯃꯣꯏ
ꯍꯟꯗꯅ ꯍꯥꯏꯕ ꯃꯥꯜꯂꯦ ꯑꯩꯅ ꯁꯨꯝ ꯇꯥꯕꯗꯗꯤ ꯃꯌꯥꯝꯅ ꯍꯥꯏꯅꯕꯗꯗꯤ
ꯑꯥ ꯑꯥ ꯁꯖꯅꯥ ꯍꯥꯏꯕ ꯁꯖꯅꯥ
ꯑꯣ
ꯁꯖꯅ ꯍꯥꯏꯕ ꯑꯗꯨꯃꯥꯏꯅ ꯑꯗꯨꯒ ꯑꯅꯤꯁꯨꯕꯗ ꯂꯩꯔꯤꯁꯦ ꯀꯩꯅꯣ ꯍꯥꯏꯔꯀꯥꯟꯗ ꯑꯅꯤꯁꯨꯕꯗ ꯂꯩꯔꯤꯁꯤꯅ ꯉꯁꯥꯏꯒꯤ ꯑꯩꯈꯣꯏꯒꯤ ꯑ ꯂꯩ ꯍꯥꯏꯗꯤ ꯐ꯭꯭ꯂꯥꯋꯔ ꯑꯣꯏꯅꯁꯨ ꯂꯩꯌꯦꯕꯀꯣ ꯐ꯭ꯥꯂꯋꯥ꯭ꯔ ꯂꯩ ꯃꯥꯒꯤ ꯎꯝ ꯂꯩ ꯄꯥꯟꯕ ꯑꯃꯁꯨ ꯂꯩ ꯑ ꯑꯗꯨꯒ ꯃꯣꯔꯤꯡꯒꯥꯗ ꯁꯤꯅ ꯑꯩꯈꯣꯏꯅ ꯍꯧꯖꯤꯛ ꯐꯥꯎꯕ ꯁꯤꯖꯤꯟꯅꯁꯦ ꯉꯁꯥꯏ ꯍꯧꯖꯤꯛꯀꯤ ꯑ ꯂꯩ ꯑꯃ ꯂꯩꯔꯦ ꯃꯥꯒꯤ ꯗ꯭ꯔꯝ ꯏꯁꯇꯤꯛꯇꯣ ꯑꯃ ꯂꯩꯔꯦ ꯑꯗꯨꯒ ꯂꯩ ꯑꯃ ꯂꯩꯔꯦ ꯑꯗꯨꯒ ꯃꯅꯥ ꯍꯥꯏꯗꯤ ꯂꯤꯞꯐ ꯍꯥꯇꯔꯦꯅꯦ ꯂꯤꯞꯇꯨꯅꯦ ꯉꯁꯥꯏ ꯑꯩꯈꯣ ꯄꯥꯎꯗꯔ ꯁꯦꯝꯃꯤꯗꯣ ꯑꯗꯨꯒ ꯍꯧꯖꯤꯛ ꯀꯤ ꯎꯝ ꯗ꯭ꯔꯝ ꯏꯁꯇꯤꯛꯇꯨꯅ ꯀꯃꯥꯏꯅ ꯇꯧꯋꯦ ꯍꯥꯏꯔ ꯀꯥꯟꯗ ꯍꯧꯖꯤꯛꯀꯤ ꯏꯔꯣꯝꯕ ꯆꯥꯕꯒꯨꯝꯕꯗꯣ ꯀꯥꯡ ꯁꯣꯏ ꯏꯔꯣꯝꯕ ꯑꯩꯈꯣꯏ ꯃꯅꯤꯄꯨꯔꯗ ꯆꯥꯟꯅꯕꯁꯦ
ꯀꯥꯡꯁꯣꯏꯁꯨ ꯆꯥꯕ ꯌꯥꯕ꯭ꯔꯣ
ꯑ ꯆꯥꯏ ꯀꯥꯡꯁꯣꯏ ꯑ ꯃꯍꯤꯗꯣ ꯍꯥꯏꯗꯤ ꯑꯩꯈꯣꯏꯅ ꯀꯥꯡꯁꯣꯏ ꯊꯣꯡꯉꯥ ꯆꯥꯅꯩꯗꯅ
ꯑ ꯑꯩꯗꯤ ꯀꯩꯅꯣ ꯀꯥꯡꯍꯧ ꯗꯤ ꯇꯥꯏꯌꯦꯕ ꯀꯣ ꯀ ꯀꯥꯡꯁꯣꯏꯗꯨꯗꯤ ꯉꯁꯤꯅ ꯑꯍꯥꯟꯕ ꯇꯥꯏ ꯍꯥꯏꯕ
ꯀꯥꯡꯁꯣꯏꯁꯨ ꯇꯧꯏ ꯑꯗꯨꯒ ꯀꯥꯡꯈꯧꯁꯨ ꯆꯥꯅꯩꯌꯦꯕ ꯃꯥꯁꯦ
ꯎꯝ ꯏꯔꯣꯝꯕꯗꯨ ꯆꯥꯏꯌꯦꯕ
ꯏꯔꯣꯝꯕꯁꯨ ꯆꯥꯏ ꯑꯗꯨꯒ ꯃꯥꯁꯦ ꯉꯁꯥꯏꯒꯤ ꯑꯩꯈꯣꯏꯒꯤ ꯀꯦꯂꯦꯁ ꯇ꯭ꯔꯣꯟꯗꯣ ꯍꯥꯏꯗꯤ ꯑꯩꯈꯣꯏꯒꯤ ꯉꯁꯥꯏ ꯕꯤꯄꯤꯒꯤ ꯒꯨꯝꯕꯁꯦ ꯀꯦꯂꯣꯁꯇ꯭ꯔꯣꯟ ꯂꯣꯏ
ꯑꯩꯈꯣꯏꯒꯤ ꯀꯦꯂꯦꯁꯇ꯭ꯔꯣꯟ ꯍꯥꯏꯗꯤ ꯊꯥꯎꯒꯤ ꯁꯔꯨꯛ ꯇꯥꯡꯅ ꯌꯥꯎꯕꯗꯣ ꯅꯠ
ꯑꯥ ꯑꯥ ꯑꯥ ꯀꯦꯂꯦꯁꯇ꯭ꯔꯣꯟ ꯍꯣꯏ ꯀꯦꯂꯦꯁꯇ꯭ꯔꯣꯟꯖꯦ ꯍꯦꯟꯒꯠꯂꯩ ꯃꯈꯩ ꯑꯩꯈꯣꯏꯒꯤ ꯍꯥꯔꯠ ꯑꯦꯇꯦꯛꯀꯨꯝꯕ ꯑꯗꯨꯃꯥꯏꯅ ꯍꯦꯟꯒꯠꯂꯛꯇꯣꯏꯅꯦꯕ ꯍꯥꯏꯗꯤ ꯀꯦꯂꯦꯁꯇ꯭ꯔꯣꯟꯁꯦ ꯋꯥꯡ ꯐꯔꯤ ꯃꯈꯩ ꯍꯥꯔꯠ ꯑꯦꯇꯦꯛꯇ ꯌꯥꯝꯅ ꯑꯥ ꯏꯐꯦꯛ ꯂꯥꯛꯇꯣꯏꯅꯦꯕ ꯑꯗꯨꯅ ꯉꯁꯥꯏꯒꯤ ꯀꯦꯂꯦꯁꯇ꯭ꯔꯣꯟꯁꯦ ꯆꯥꯡ ꯐꯖꯅ ꯕꯦꯂꯦꯟꯁ ꯑꯃꯗ ꯊꯝꯃꯀꯥꯟꯗ ꯑꯩꯈꯣꯏꯒꯤ ꯍꯛꯆꯥꯡꯒꯤ ꯍꯥꯔꯠꯀꯨꯝꯕꯁꯦ ꯐꯖꯅ ꯄ꯭ꯔꯣꯄꯔ ꯃꯦꯟꯇꯦꯟ ꯇꯧꯉꯝꯗꯨꯏꯅꯦ ꯍꯥꯏꯗꯤ ꯑ ꯑꯅꯥ ꯑꯌꯦꯛ ꯌꯥꯎꯗꯅ ꯍꯥꯏꯗꯤ ꯑꯗꯨꯝ ꯅꯣꯔꯃꯦꯜ ꯑꯃ ꯏꯆꯝ ꯆꯝꯅ ꯂꯩꯕ ꯉꯝꯗꯣꯏꯅꯦꯕ ꯃꯥꯒꯤ ꯀꯦꯂꯦꯁꯇ꯭ꯔꯣꯟꯁꯦ ꯍꯣꯏ ꯅꯥꯗ ꯌꯦꯛꯇꯅ ꯂꯩꯗꯣꯏꯅꯦꯕ ꯀꯦꯂꯦꯁꯇ꯭ꯔꯣꯟꯁꯦ ꯑꯗꯨꯝ ꯑꯩꯈꯣꯏꯅ ꯐꯖꯅ ꯊꯝꯕꯗ ꯑꯗꯨ ꯉꯁꯥꯏꯒꯤ ꯀꯦꯂꯦꯁꯇ꯭ꯔꯣꯟꯁꯦ ꯐꯖꯅ ꯊꯝꯕꯗ ꯃꯠ ꯃꯇꯦꯡ ꯄꯥꯡꯗꯨꯅ ꯑꯩꯈꯣꯏꯅ ꯃꯣꯔꯤꯒꯥꯁꯤ ꯆꯥ